ꯆꯥꯄ꯭ꯔ
ꯆꯥꯕꯗ ꯂꯣꯏꯔꯦ ꯅꯣꯏꯗꯤ
ꯎꯝ
ꯑ ꯀꯃꯥꯏꯅ ꯇꯧꯕ꯭ꯔꯣ
ꯏꯃꯥꯏ ꯇ
ꯀꯔꯤꯁꯪ ꯆꯕ꯭ꯔꯣ
ꯃꯁꯃꯤ ꯊꯥ ꯃꯆꯤ ꯌꯥꯒ ꯄꯟ ꯊꯥ
ꯌꯥꯝ ꯆꯥꯈ꯭ꯔꯦꯍꯦ ꯑꯗꯨ ꯌꯦꯟꯁꯥꯡꯗꯣ ꯎ
ꯎꯝ ꯂꯣꯏꯔꯦ ꯐꯣꯏꯁꯨ ꯉꯁꯤꯅ
ꯃ ꯆ ꯁꯤ ꯌꯥꯝ ꯆꯥꯅꯤꯡꯉ ꯃꯥꯂꯅꯦ ꯅꯣꯏꯁꯦ ꯈꯥꯃꯦꯟ ꯍꯥꯏꯕ
ꯗꯥꯏꯅꯥꯗꯨꯁꯨ ꯍꯥꯏꯈ꯭ꯔꯕ꯭ꯔꯣ
ꯃꯥ ꯇꯟꯒꯗꯣ ꯃꯥꯗ ꯇꯨ ꯀꯔꯤ ꯄꯥꯈꯥꯏꯗꯕ
ꯑ ꯎꯁ ꯎ ꯀꯣꯜ ꯇꯧꯑꯣꯣ ꯍꯥꯏꯗꯤ ꯉꯔꯥꯡ ꯀꯣꯜ ꯇꯧꯔꯒ ꯄꯤꯛ ꯇꯧꯗꯦ ꯍꯥꯏꯌꯦꯦꯅ
ꯆꯥꯕꯒꯤꯦ ꯑꯗꯨ ꯑꯩꯅ ꯑꯃꯨꯛ ꯀꯣꯜ ꯇꯧꯕꯅꯦ ꯃꯉꯣꯟꯗ
ꯃꯥꯥꯏ ꯑꯅꯤ ꯀꯣꯜ ꯇꯧꯕ꯭ꯔꯥ ꯑꯗꯨꯗꯤ
ꯎꯝ ꯇꯧꯋꯦ ꯇꯧꯕ ꯂꯣꯏꯔꯒ ꯅꯪꯉꯣꯟꯗ ꯑꯃꯨꯛ ꯇꯧꯋ ꯍꯥꯏꯕꯅꯦ ꯇꯧꯕ꯭ꯔꯥ ꯇꯧꯗꯕ꯭ꯔꯥꯗꯤ ꯈꯪꯦ
ꯎꯝ ꯅꯨꯡꯊꯤꯟꯗꯤ ꯀꯁꯇꯃꯔ ꯌꯥꯝ ꯂꯩꯥꯏꯌꯦꯦ ꯍꯥꯏꯪꯉꯦ ꯃꯣꯏꯁꯨ
ꯍꯣꯏ ꯏꯚꯤꯅꯤꯡꯗ ꯅꯨꯡꯗꯥꯡ ꯑꯃ ꯇꯧꯔꯁꯤ ꯎꯅꯤꯡꯇꯥꯡꯕꯨꯗꯤ ꯀꯣꯜ ꯇꯧꯕ ꯐꯪꯉꯔꯣꯏ
ꯑ ꯁꯟꯗꯦꯗ ꯍꯥꯎꯈ꯭ꯔꯅꯤ ꯉꯁꯤ ꯁꯨꯝ ꯃꯣꯏ ꯊꯕꯥꯛ ꯥꯏ ꯍꯥꯏꯔꯤꯅꯦ
ꯑꯣ
ꯑꯁꯇ
ꯅ ꯀꯂꯨꯋꯥꯡ ꯑꯁ ꯈꯪꯉꯤꯍꯦ
ꯎꯝ
ꯀꯩꯗꯧꯔꯤꯅꯣ ꯍꯧꯖꯤꯛꯇꯤ
ꯇꯨꯝ꯭ꯔꯣꯒꯂꯌꯦꯦ
ꯑꯗꯨ ꯄꯨ ꯑꯩꯈꯣꯏ ꯍꯩꯕꯣꯡꯗꯣ ꯂꯣꯏꯈ꯭ꯔꯕ꯭ꯔꯥ ꯎꯝ ꯈꯪꯗꯦꯅꯦ ꯁꯤꯁꯦ ꯀꯔꯤ ꯇꯧꯁꯤꯔꯥ ꯁꯤ ꯆꯥꯔꯖꯁꯨ ꯆꯠꯅꯤꯡꯉꯦ ꯑꯗꯨꯒ ꯁꯤ ꯀꯤꯟꯗꯜ ꯂꯥꯏꯇꯤꯡꯉꯁꯨ ꯆꯠꯅꯤꯡꯉꯦ ꯂꯥꯛꯑꯣ ꯍꯥꯏ ꯑꯩꯈꯣꯏꯕꯨꯁꯨ
ꯑ ꯑꯗꯨꯨꯝꯊꯍꯜꯂꯦꯕ ꯉꯔꯥꯡ ꯇꯦꯛꯁ ꯊꯥꯔꯒ ꯑꯁꯤꯅ ꯏꯝꯄꯣꯔꯇꯦꯟ ꯑꯣꯏꯌꯦꯦ ꯆꯠꯁꯦ ꯍꯥꯏꯌꯦ
ꯍꯣꯏ ꯆꯠꯁꯤ ꯍꯥꯏꯌꯦ ꯍꯥꯥ
ꯑꯆꯥꯠꯆꯥ ꯀ ꯍꯔꯅꯤ ꯍꯥꯏ
ꯂꯥꯛꯑꯣꯍꯌꯦꯦ
ꯑ
ꯌꯦꯗ꯭ꯔꯦ ꯄꯈ꯭ꯔꯤ ꯆꯆꯔꯥ
ꯊ ꯑ ꯊꯗꯗ ꯁꯨꯂꯏ ꯅꯅꯥꯆꯀ ꯀꯟꯅ
ꯍꯣꯏ ꯁꯟꯗꯦꯗꯤ ꯆꯠꯇ꯭ꯔꯁꯨ ꯌꯥꯏꯀꯣ ꯒꯥꯔꯤ ꯂꯩꯔꯗꯤ ꯆꯠꯄ ꯌꯥꯏꯀꯣ ꯐꯔꯤꯒꯔꯤ ꯂꯥꯏꯦ ꯆꯠ ꯌꯥꯒꯂ ꯂꯩꯗ꯭ꯔꯦ
ꯑꯗꯨꯗ ꯃꯤ ꯌꯥꯝꯒꯅꯤ
ꯍꯣꯏ ꯑꯗꯨꯗꯗꯤ ꯃꯤ ꯌꯥꯝꯒꯅꯤ ꯁꯤ ꯉꯁꯤꯒꯤꯗꯤ ꯑꯩꯈꯣꯏ ꯀꯣꯂꯦꯖ ꯏꯁꯇꯨꯗꯦꯟ ꯈꯛꯇ
ꯑꯃ ꯑꯗꯣꯅꯔꯦ ꯄꯕꯅꯥ
ꯎꯝ
ꯃꯤ ꯂꯥꯛꯄꯒꯤꯌꯦ
ꯈꯪꯗꯦ ꯉꯔꯥꯡꯒ ꯉꯁꯤ ꯄꯥꯏꯌꯦ
ꯅꯤꯡꯒꯤ ꯋꯥꯔꯝꯅꯤꯗ
ꯅꯦꯛꯁ ꯃꯟ ꯃꯣꯏ ꯑꯦꯛꯗꯝꯝ ꯂꯩꯕ ꯑꯗꯨꯒꯤ
ꯑ ꯑ
ꯊꯀꯤꯦꯅꯦ ꯗꯤꯦꯗ ꯈꯪꯗ꯭ꯔꯦ ꯃꯦꯡꯒꯣꯁꯨꯖꯥꯅꯤ ꯑ
ꯃꯅꯗꯀꯣ
ꯎꯝ ꯑꯗꯨꯝ ꯆꯅꯤꯡꯉꯄꯥ ꯂꯩꯇꯦ ꯑꯂꯨꯗꯁꯨ ꯍꯥꯏꯈ꯭ꯔꯕ꯭ꯔꯥ
ꯍꯥꯏꯥꯏ ꯍꯝ ꯍꯦ ꯍ
ꯑꯦ ꯑꯁ ꯈꯪꯗ꯭ꯔꯦ ꯀꯔꯤ ꯇꯧꯁꯤꯔꯥ ꯆꯥꯔꯁꯨ ꯆꯠꯅꯤꯡꯉꯦ ꯑꯥꯗꯁꯨ ꯆꯠꯅꯤꯡꯉꯦ
ꯃꯤ ꯌꯥꯝꯃꯣꯏ ꯈꯪꯉꯦꯗꯤ ꯌꯦꯦꯝꯗꯗꯤ
ꯍꯣꯏ ꯌꯥꯝꯃꯣꯌꯦꯦ ꯀꯚꯔ ꯍꯌꯦꯡ ꯉꯁꯤ ꯆꯔꯆꯜꯒ ꯍꯌꯦꯡꯒꯤ ꯒꯥꯔꯤ ꯂꯩꯔꯗꯤ ꯆꯠꯄ ꯌꯥꯏꯀꯣ
ꯎꯝ ꯀꯄ ꯌꯥꯕꯅꯦ ꯃꯁꯤꯁꯤ ꯅꯨꯃꯤꯠ ꯌꯥꯝ ꯊꯨꯍꯦ ꯑꯦꯂꯚꯦꯟ ꯇ꯭ꯋꯦꯟꯤ ꯐꯣꯔ ꯇꯦ
ꯑꯗꯨꯅ ꯌꯥꯝ ꯊꯨꯑꯦ ꯑꯩꯁꯨ ꯌꯦꯡ ꯏꯂꯚꯦꯟ ꯍꯦꯟꯒꯗ ꯑꯦ ꯍꯦꯟꯕ ꯃꯥꯗ ꯑꯩ ꯆꯠ ꯆꯥꯕꯗꯣ ꯑ ꯉꯁꯤ ꯋꯀꯦꯅꯤꯅꯦ ꯍ
ꯑꯥ
ꯦ ꯍ ꯑꯦ ꯁꯨ ꯍꯥꯏꯗꯣꯛꯇꯦꯀꯣ ꯀ꯭ꯔꯤ ꯇꯧꯕ꯭ꯔꯥ ꯀꯣ
ꯎꯝ
ꯀꯦꯛꯁꯨ ꯊꯥꯅꯤꯡꯗꯦ ꯑꯩꯁꯨ ꯑꯃꯨꯛ ꯑꯩꯗꯤ ꯁꯥꯎꯕ ꯍꯧꯈ꯭ꯔꯦ ꯑꯗꯨ ꯑꯣꯖꯥꯕꯨ
ꯑꯣ
ꯈꯪꯗ꯭ꯔꯦ ꯈꯪꯗ꯭ꯔꯦ ꯈꯪꯗ꯭ꯔꯦ ꯈꯪ ꯦ ꯇꯧꯔꯤꯁꯦ
ꯎ ꯉꯔꯥꯡꯗ ꯑꯣꯖꯥ ꯑꯃ ꯍꯥꯏ ꯌꯦ ꯑꯉ ꯅꯪꯗꯒꯁꯨ ꯇꯃꯦꯡꯂꯣꯡ ꯀꯣꯂꯦꯖꯇꯁꯨ ꯑꯦꯛꯖꯥꯝ ꯇ ꯇ ꯃꯤ ꯐꯣꯔꯇꯤꯟꯒꯨꯝꯕ꯭ꯔꯥ ꯊꯥꯏꯑ ꯍꯥꯏꯌꯦꯅ
ꯑꯣ ꯍꯣꯏ ꯆꯤꯡꯒꯤꯔꯥ
ꯁꯤ ꯑ ꯁꯤꯠꯁꯅꯦ
ꯆꯤꯡ ꯗꯤꯁꯇ꯭ꯔꯤꯛꯀꯤꯔꯥ
ꯃꯣꯏꯒꯤ
ꯑꯗꯣ ꯑꯩꯈꯣꯏ ꯆꯤꯡ ꯏꯁꯇꯨꯗꯦꯟ ꯍꯦꯜꯗꯤꯁꯇꯛ ꯏꯔꯥ ꯑꯣ ꯑꯣ ꯃꯣꯏ ꯑꯦꯝ ꯌꯨꯗꯤ ꯀꯩꯁꯨ ꯀꯏꯗꯦꯍꯦ ꯈꯣꯏꯅꯤ ꯕꯦꯔꯥ ꯀꯥꯕꯁꯦ ꯃꯣꯏꯗꯤ ꯏꯝꯐꯥꯜꯗ ꯊꯥꯔꯁꯨ ꯑꯗꯨꯝ ꯄꯥꯁ ꯇꯧꯕꯅꯤꯅ
ꯑꯥꯁ ꯇꯥꯎꯕꯗ ꯂꯥꯏꯔꯤꯌꯦ ꯃꯣꯏꯁꯨ ꯂꯥꯟ ꯂꯥꯏꯕꯒꯤ ꯑꯗꯨꯝ ꯀꯤꯕ ꯃꯥꯜꯂꯦ
ꯑꯣ ꯑꯗꯨꯅꯦ ꯑꯩꯈꯣꯏꯁꯨ ꯄꯤꯕ ꯌꯥꯔꯦ
ꯂꯝꯕꯤ ꯆꯠꯄ ꯅꯨꯡꯉꯥꯏꯇꯕ ꯑꯗꯨꯒꯤ
ꯎꯝ ꯁꯥꯎꯅꯤꯡꯉꯦ ꯍꯣꯔꯦꯟ ꯒ꯭ꯔꯨꯞꯇ ꯑꯃꯨ ꯇꯦꯛ ꯁꯥꯒꯅꯤ
ꯎꯝ ꯖꯨꯟ ꯉꯁꯤ ꯗꯦꯠ ꯌꯥꯔꯥ ꯊꯥꯔꯇꯤꯟ
ꯌꯥꯈꯔ ꯊꯕꯅꯦ ꯍꯥꯏꯕꯅꯤꯗ ꯊꯥꯕ
ꯎꯝꯝ
ꯑꯣꯟꯗꯥꯏꯟꯗ ꯀ꯭ꯔꯤꯔꯥ ꯊꯨꯏꯅꯦ ꯑꯗꯨꯅꯤ ꯏꯔꯥꯡꯁꯨ ꯑꯗꯨꯝ ꯀꯠꯂꯛꯈꯤꯅꯤ ꯌꯥꯏꯑꯦ ꯑꯗꯨ ꯃꯣꯏ ꯀꯔꯤ ꯅꯨꯃꯤꯠ ꯉꯥꯏꯕ꯭ꯔꯥ ꯍꯥꯏꯕꯅꯤꯗ ꯑꯣꯏꯣꯏꯁꯨ ꯑꯣꯏꯔꯣꯏꯗ꯭ꯔ ꯑꯣꯟꯂꯥꯏꯟ ꯄꯤꯕ ꯌꯥꯈ꯭ꯔꯕꯅꯦꯕ
ꯑꯣꯗ ꯍꯥꯏ ꯂꯩ ꯌꯔ
ꯎꯝ ꯑꯗꯨ ꯁꯔ ꯅꯨꯄꯥ ꯑꯃ
ꯏꯦꯁꯤ ꯑ ꯐꯣꯟ ꯂꯥꯎ ꯐꯔꯩ ꯍꯥꯏꯌꯦ
ꯋꯥ
ꯑꯦ ꯐꯣꯟ ꯊꯥꯔꯇ ꯇꯤꯟ
ꯑꯣ ꯄꯁꯥ ꯌꯥꯝ ꯄꯥꯏꯕ ꯃꯥꯜꯦ ꯄ꯭ꯂꯦ
ꯊꯥꯔꯇꯤ ꯋꯥꯟ
ꯊꯥꯔꯇꯤ ꯋꯥꯟ ꯊꯥꯎꯖꯟ
ꯃꯣꯏ ꯑꯣꯅꯥꯅ ꯂꯧꯕꯤꯕ ꯃꯥꯜꯂꯦ
ꯎꯝ ꯊꯥꯔꯇꯤ ꯋꯥꯟ ꯊꯥꯎꯖꯟꯗꯤ ꯍꯣꯡꯉꯤꯅꯣ
ꯎ ꯊꯥꯔꯇꯤꯟ ꯈꯣꯏꯗꯤ ꯍꯣꯡꯈ꯭ꯔꯦꯗ ꯊꯥꯔ ꯐꯇ ꯐꯣꯔꯇ ꯐꯇ ꯁꯤꯇꯁꯨ
ꯎꯝ ꯑꯩ ꯐꯣꯟ ꯐꯤꯐꯇꯤꯟꯗꯨ ꯄꯥꯏꯅꯤꯡꯉꯦ ꯁꯤꯛꯁꯇꯤꯟꯗꯤ ꯄꯥꯏꯅꯤꯡꯗꯦ ꯑꯩ
ꯎꯝ
ꯐꯤꯐꯇꯤꯟꯗꯨꯅ ꯃꯁꯛ ꯐꯖꯩꯌꯦ
ꯊꯔꯇꯤꯟ ꯐꯣꯔꯇꯤꯟ ꯐꯇ ꯇꯤꯟ ꯄ꯭ꯔꯣ ꯑꯣꯔꯔ ꯌꯥꯔꯒ
ꯍꯣꯏ
ꯄꯣꯟꯠꯇ꯭ꯔꯗꯤ ꯄꯥꯏꯅꯤ ꯏꯗ꯭ꯔꯦꯗꯜꯗꯗꯤ
ꯑꯗꯨꯅꯦ ꯎꯝ
ꯌꯥꯝ ꯐꯩ ꯃꯤ ꯑꯃꯗꯨ ꯃꯥꯁꯨ ꯌꯥꯝ ꯂꯧꯅꯤꯡꯈ꯭ꯔꯕ
ꯀꯔꯤ ꯃꯤ ꯑꯃ ꯑꯣ ꯑꯣ ꯂꯥꯎꯕ ꯌꯥꯔꯦ ꯃꯣꯏꯗꯤ
ꯃꯤ ꯂꯩꯃꯤꯟꯅ ꯑꯃ ꯑꯅꯕ ꯇꯥꯔꯗꯤ ꯃꯥꯁꯨ ꯇꯧꯅꯤꯡꯕꯒꯤ ꯏ ꯍꯣꯏ ꯍꯟꯗꯥꯎꯕꯒꯦ ꯂꯩꯥꯏꯅ ꯅ ꯃꯥꯡꯉꯣꯟꯅꯁꯨ
ꯃꯥꯡꯁꯨ ꯐꯣꯟ ꯂꯥꯎꯒꯅꯤ ꯍꯥꯏꯌꯦꯅ ꯄꯩꯁꯥ ꯂꯩꯇꯦ ꯑꯠꯇꯦ ꯍꯥꯏꯔꯁꯨ ꯃꯥꯗꯤ ꯁꯦꯚꯤꯡ ꯈꯔ ꯑꯗꯨꯝ ꯂꯩꯌꯦꯗ ꯈꯪꯉꯦ
ꯍꯣꯏ ꯂꯩꯌꯦ ꯑꯗꯨꯒ ꯃꯥꯒꯤ ꯕꯣꯏ ꯐ꯭ꯔꯦꯟꯅꯁꯨ ꯁꯣ ꯑꯗꯨꯝ ꯇꯦꯡ ꯄꯥꯡꯝꯕꯤꯅ
ꯌꯥꯒꯅꯤ ꯃꯥꯗꯤ ꯕꯥꯅꯤꯁꯤ ꯅꯦꯛꯁ ꯏꯌꯥꯔ ꯁꯤꯛꯁꯇꯤꯟ ꯄ꯭ꯂꯥꯁ ꯄꯥꯏꯑ ꯁꯤ ꯁꯚꯦꯟꯇꯤꯟ ꯄ꯭ꯔꯣ ꯄꯥꯏꯗꯣꯏꯅꯤ
ꯄꯥꯏꯔꯤ ꯍ
ꯎ ꯄꯥꯏꯅꯝꯕ ꯀꯟꯅ ꯈꯨꯟꯅꯥꯒꯗꯅꯤ ꯀꯔꯥ ꯑꯣ ꯃꯔꯣꯛ ꯑꯅꯤꯁꯨ ꯍꯧꯕ ꯌꯥꯏꯑꯦ
ꯎꯝ ꯑꯗꯨꯃꯥꯏꯅ ꯇꯧꯕ ꯌꯥꯔꯦ ꯍꯣꯏ
ꯑꯃꯅꯥꯌꯥꯔꯒꯤ ꯑꯃꯅ ꯍꯥꯐ ꯏꯌꯥꯔꯒꯤ ꯍꯥꯐ ꯏꯌꯥꯔꯒꯤꯗꯣ ꯑꯗꯨꯣ ꯐꯪꯉꯗꯤ ꯗ ꯐꯣ ꯂꯧꯕ ꯌꯥꯔꯦꯅ ꯆ ꯑꯗꯨꯝ ꯇꯧꯕ ꯌꯥꯏꯑꯕ ꯌꯨꯝꯗꯁꯨ ꯅꯨꯡꯇꯤꯒꯤ ꯄꯩꯤꯁꯥ ꯊꯥꯗ꯭ꯔꯁꯨ ꯌꯥꯑꯦ
ꯍꯧꯈꯣꯏꯗꯤ ꯑꯦꯚ꯭ꯔꯤ ꯃꯟꯊ ꯍꯥꯏꯗ꯭ꯔꯗꯤ ꯌꯥꯔ ꯅꯦꯛꯁ ꯏꯌꯥꯔꯗꯤ ꯅꯎꯅ ꯄꯥꯔ ꯊ ꯃꯣꯏ ꯄ꯭ꯔꯥꯅꯤ
ꯑꯣ ꯑꯁ ꯅꯪꯅ ꯑꯃꯨꯛ ꯈꯟꯖꯣꯟꯗꯣ ꯑꯃꯨꯛ ꯌꯦꯡ꯭ꯔꯅꯤꯀꯣ
ꯎ ꯄꯥꯏ ꯂꯥꯛꯑꯒꯦ ꯈꯪꯅꯤꯖꯤ ꯆꯣꯐ ꯀꯥꯔꯦꯅ ꯍꯧꯖꯤ ꯀ
ꯑꯗꯨ ꯑꯣꯏꯔꯁꯨ ꯄ꯭ꯂꯥꯟꯗꯤ ꯂꯩꯕ ꯌꯥꯏꯅ
ꯆꯗꯥꯏ ꯃꯥ ꯀꯔꯤ ꯇꯥꯎꯅꯤ ꯑꯦ
ꯑꯗ꯭ꯔꯦ
ꯎ
ꯁꯤꯗꯤ ꯑꯦꯝꯗ ꯀꯥꯔꯗꯤ ꯃꯥ ꯏꯁꯄꯣꯔꯠꯁꯇ ꯇ꯭ꯔꯁ ꯂꯩꯝ ꯅꯠꯇ꯭ꯔꯣ
ꯀꯃꯔꯁ ꯂꯥꯎꯕꯅꯦ ꯃꯥꯗꯣ
ꯎꯝ ꯀꯨꯝꯃꯔ ꯁꯒ ꯁꯤꯗꯤ ꯑꯦꯝꯗ ꯇꯝꯕ ꯌꯥꯔꯦꯅ ꯑꯦꯠꯃꯤꯁꯟ ꯐꯤ ꯍꯣꯡꯕ ꯃꯐꯝꯗ
ꯑꯅꯦ ꯃꯥ ꯀꯂꯦꯖ ꯀꯅꯤꯡꯕ ꯇꯣꯞ ꯀꯥꯅꯤꯡꯕ ꯀꯥꯝꯂ ꯑꯩ
ꯍꯪꯕ ꯌꯥꯈ꯭ꯔꯕꯅꯤ ꯅꯣꯏ ꯁꯣꯂꯑꯦ ꯀꯦꯔꯥ ꯑꯣ ꯍꯌꯦ ꯃꯤꯡꯒꯣꯟ ꯃꯨꯟꯕ ꯃꯐꯝ ꯂꯩꯔꯗꯤ
ꯔꯃꯤꯌꯣ
ꯒꯥ ꯂꯩꯔꯗꯤ ꯆꯠꯄ ꯌꯥꯏꯌꯦ
ꯒꯦꯝꯕꯤꯂꯦꯁ ꯇꯁꯨ
ꯔꯤ ꯂꯩꯔꯗꯤ ꯆꯠꯄꯤ ꯌꯥꯌꯦ
ꯑꯝ ꯑꯁꯤ ꯑꯁꯤ ꯑꯦ ꯇꯥꯔ ꯄ ꯁꯦꯅꯤ ꯀꯔ ꯌꯥꯝꯗꯤ ꯐꯥꯒ꯭ꯔꯦꯕ ꯑꯩꯒꯤ ꯆꯈꯣꯏꯅꯤꯗꯤ ꯌꯥꯝ ꯀꯣꯜ ꯊꯥꯎꯈ꯭ꯔꯦ
ꯑꯁꯤ ꯑꯦꯞꯁꯦ ꯑꯩ ꯀꯔꯤ ꯍꯥꯏꯁꯤꯔꯥ ꯍꯦꯛ ꯏꯟꯁꯇꯣꯜ ꯇꯧꯕꯒ ꯀꯣꯜ ꯇꯧꯕ ꯀꯔꯤ ꯀꯔꯥ ꯇꯧꯕ ꯌꯥꯔꯗꯤ ꯐꯥꯒꯗꯕ ꯅꯠꯇ꯭ꯔꯥ ꯭ꯔ ꯀ ꯀꯔ ꯏꯗꯤꯕ ꯇꯧꯕ ꯕꯦꯔꯤꯐꯤꯀꯦꯁꯟ ꯇꯧꯕ ꯃꯇꯝ ꯌꯥꯝ ꯆꯪꯉꯤꯅꯣ
ꯎꯝ ꯅꯨꯃꯤꯠ ꯑꯅꯤ ꯑꯍꯨꯝꯒꯨꯝꯕ ꯆꯪꯉꯦꯕ ꯑꯗꯣ ꯑꯩꯒꯤꯁꯨ ꯑꯗꯨꯝ ꯃꯥꯏ ꯇꯥꯋꯏꯅ
ꯍꯣꯏ ꯑꯗꯨꯒ ꯚꯦꯔꯤꯐꯤꯀꯦꯁꯟ ꯇꯧꯕꯗꯨ ꯅꯨꯃꯤꯠ ꯑꯅꯤ ꯑꯨꯝ ꯄꯦꯃꯦꯟ ꯑꯞꯗꯦꯠ ꯇꯧꯕꯗꯣ ꯅꯃꯥꯏ ꯑꯗꯨꯝ ꯆꯪꯉꯦꯗꯅ ꯊꯂꯕ ꯈꯪꯗꯦ ꯀꯅ ꯑꯁ ꯑꯩꯗꯒ ꯅꯥꯏꯂꯨꯗ ꯍꯥꯏꯒꯦ ꯇꯧꯕꯅꯤ ꯃꯥꯗꯣ ꯁꯨꯡꯎ ꯎꯗꯦ
ꯑꯕꯩ ꯌꯥꯝꯅꯤꯗ
ꯃꯁꯛ ꯎꯗꯦ ꯇꯦꯛꯁꯇꯔꯁꯨ ꯄꯥꯛ ꯄ꯭ꯂꯥꯏ ꯇꯧꯗꯦꯕ ꯃꯥꯗꯣ ꯕꯤꯖꯤ ꯑꯣꯏꯕꯒꯔꯥ ꯑ ꯈꯪꯒꯦ ꯆꯠꯂꯦ ꯆꯠꯂꯦ ꯅꯪ ꯁꯤ ꯂꯣꯏꯔꯒ ꯑꯃꯨꯛ ꯀꯣꯜ ꯇꯧꯔꯛꯑꯣ ꯑꯩꯉꯣꯟꯗ ꯑꯗꯨꯝ ꯁꯚꯦꯟ ꯍꯧꯖꯤꯛꯅ ꯑꯩꯠ
ꯑꯣ ꯆꯞ ꯃꯅꯥꯏ ꯍ ꯑꯦꯅꯦ
ꯎꯝ
ꯋꯥꯟꯨꯟꯊꯗꯤꯁꯨ ꯑꯩꯗꯤꯁ ꯅꯍꯥꯏ ꯌꯅꯦ ꯍꯥꯏꯌꯦ ꯃꯥꯁꯨ ꯄꯥꯏꯔꯤ ꯑꯗꯨꯝ ꯇꯧꯋ ꯌꯥꯏꯀꯣ
ꯑꯦ ꯍꯣꯏ ꯌꯥꯏ ꯑꯦ ꯀꯔꯤꯔ
ꯁꯇꯥꯥꯔꯗꯤ ꯁꯟꯗꯦ ꯍꯣꯂꯤ ꯗꯦ ꯄꯤꯕꯅꯦ ꯃꯣꯏꯗꯣ
ꯑ ꯀꯝ ꯐꯩꯅ
ꯍꯥꯏꯅ
ꯑꯩ ꯅꯦꯛꯁ ꯏꯌꯥꯔ ꯊꯣꯛꯅꯤꯡꯈ꯭ꯔꯦ
ꯐ ꯉꯥꯛ ꯆꯥꯕꯒꯤ ꯅꯤꯡꯗ꯭ꯔꯦ ꯑꯌꯦꯃꯣ
ꯑꯦ ꯉꯥꯏꯈꯣ ꯑꯩꯒꯤ ꯀ꯭ꯔꯤꯗꯤꯠꯇ ꯇꯧꯈ꯭ꯔꯦ ꯅꯪ ꯇꯧꯈ꯭ꯔꯕ꯭ꯔꯥ
ꯈꯪꯗꯤ ꯇꯥꯎꯗ꯭ꯔꯤ
ꯉꯣ ꯌꯥꯔꯦ ꯊꯝꯃꯣ ꯑꯃꯨꯛ ꯀꯣꯜ ꯇꯧꯔꯛꯈ꯭ꯔꯣ ꯑꯗꯨꯝ ꯇꯧꯕ ꯌꯥꯀꯣ ꯎꯝ ꯎꯝ